ꯍꯥ ꯍꯂꯣ ꯇꯥꯏꯌꯦ ꯀꯩꯗꯧꯔꯒꯦ ꯇꯥꯌꯦ ꯍꯥꯏꯔꯒ ꯀꯔꯤꯔ
ꯆꯥꯛ ꯆꯥꯔꯕꯣ
ꯀꯅꯥꯕꯨꯔꯣ ꯅꯪꯅ ꯉꯥꯡꯔꯤꯗꯣ
ꯑꯦ ꯅꯪꯣꯅꯠꯇꯗꯤ ꯀꯅꯥꯗ ꯉꯥꯡꯈꯤꯔꯣ ꯑꯩ ꯀꯔꯤ ꯌꯦꯟꯖꯥꯡꯅꯣ
ꯑꯩꯗꯤ ꯅꯪ ꯉꯥꯎꯕ꯭ꯔꯥ ꯈꯟꯕ
ꯎꯝ ꯍꯥꯎꯗꯤ
ꯁꯥ ꯆꯥꯏ ꯁꯥ
ꯋꯥ ꯋꯥꯁ ꯃꯤꯅꯤꯁꯥꯏ ꯎꯝ ꯃꯤꯁꯌꯦꯝꯖꯥꯏꯒꯣ ꯀ ꯂ
ꯍꯣꯏ ꯄꯩꯁꯥ ꯄꯩꯁꯥ ꯊꯝꯐꯝ ꯂꯩꯇꯕꯒꯤ
ꯍꯣꯏꯣꯏ ꯄꯩꯁꯥ ꯇꯃꯕ ꯂꯩ ꯇ ꯊꯤ ꯊꯣꯛꯣꯛꯗ
ꯊꯤ ꯑꯁ ꯍꯧꯖꯤꯛ ꯀꯥꯟꯙꯗꯤ ꯍꯥꯏꯔꯅꯨ ꯐꯤꯗꯣ ꯌꯥꯝꯃꯟꯕꯒꯤ ꯌꯥꯗ꯭ꯔꯦ
ꯑꯣ ꯍꯣ ꯍꯣ ꯍꯣ ꯍ ꯆꯃꯟꯕꯒꯤ
ꯍꯣꯏ ꯄꯩꯁꯥꯗꯣ ꯌꯥꯝꯃꯟꯕꯒꯤꯀꯣ ꯑꯗ ꯌꯥꯝ ꯆꯥꯈ꯭ꯔꯦꯅ ꯑꯗꯨꯒꯤ ꯑꯁ ꯊꯤꯁꯨ ꯌꯥꯝꯃꯦꯍꯦ
ꯎꯝ
ꯅꯣꯏꯗꯤ ꯊꯣꯛꯇꯕ꯭ꯔꯥ ꯊ
ꯑꯁ ꯊꯣꯛꯇ꯭ꯔꯦ ꯑꯩꯈꯣꯏꯗꯤ ꯄꯩꯁꯥ ꯂꯩꯃꯟꯗꯕꯒꯤ ꯊꯤ ꯊꯣꯛꯣꯛꯇ꯭ꯔꯦ ꯆꯥꯗꯕꯒꯤ
ꯑꯗꯣ ꯑꯩꯉꯣꯟꯗ ꯂꯧꯒꯦ ꯍꯥꯏꯁꯨ ꯍꯥꯏꯗꯦ ꯑꯗꯨꯗꯤ ꯀꯅꯥꯅ ꯄꯤꯒꯅꯤ
ꯑꯣ ꯑꯩ ꯍꯌꯦꯡ ꯈꯔ ꯂꯧꯒꯦꯀꯣ ꯉꯁꯤꯒꯤꯗꯤ ꯅꯨꯃꯤꯗꯥꯡ ꯇꯥꯛ ꯂꯨꯄꯥ ꯂꯤꯁꯤꯡ ꯂꯥꯛ ꯑꯃꯇ ꯄꯨꯒꯦ
ꯔꯃ ꯇ ꯑꯁ ꯑꯃꯈꯛꯇ ꯑꯣꯏꯔꯗꯤ ꯑꯗꯨꯝ ꯄꯤꯕ ꯌꯥꯏꯅ
ꯏꯆꯥꯅꯨꯄꯥꯒꯤ ꯄꯣꯀꯦꯠ ꯃꯅꯤ ꯄꯤꯈꯤꯒꯦ
ꯑꯣ ꯅꯆꯥ ꯅꯨꯄꯥ ꯍꯣꯏ ꯍꯣꯏ ꯐꯩꯦ ꯐꯩꯦ ꯄꯤꯒꯦ ꯄꯤꯒꯦ ꯅꯆꯥ ꯅꯨꯄꯥꯒꯤꯗꯤ ꯂꯨꯄꯥ ꯇꯔꯥ ꯄꯤꯔꯗꯤ ꯌꯥꯔꯦꯅꯦ
ꯎꯝ ꯃꯥꯗꯤ ꯂꯨꯄꯥ ꯂꯥꯛ ꯑꯃ ꯅꯠꯇ꯭ꯔꯗꯤ ꯂꯧꯔꯣꯏ ꯍꯥꯏꯌꯦꯦ
ꯑꯗꯨꯗꯨꯖꯤ ꯅꯁꯇꯥꯜꯣꯅ
ꯎꯝ ꯇꯥꯜꯂꯤꯅꯦ ꯑꯗꯨꯕꯨ ꯐꯪꯗ꯭ꯔꯤꯕ ꯑꯗꯨꯒꯤ ꯅꯉꯣꯟꯗ ꯑꯩ ꯍꯥꯟꯅ ꯂꯧꯒꯦ ꯍꯥꯏꯅꯀꯣ ꯇꯧꯕ
ꯎꯝ ꯅꯆꯥꯥ ꯅꯨꯄꯥꯒꯤꯗꯤ ꯄꯤꯕꯣ ꯇꯜꯂꯦ
ꯀꯔꯤꯒꯤꯔ ꯃꯆꯥꯅꯨꯄꯥ ꯑꯩ ꯏꯆꯥꯅꯨꯄꯥ ꯊꯕꯛꯇꯣ ꯑꯩ ꯏꯆꯥ ꯅꯨꯄꯥ ꯂꯥꯏꯔꯤꯛ ꯇꯝꯃꯒꯤꯅꯤꯅ ꯂꯥꯛꯄ ꯃꯁꯨ
ꯉ ꯑꯃꯕꯨꯗꯤ ꯎꯝ ꯃꯤꯉꯣꯟꯗ ꯅꯤꯈ꯭ꯔꯣ ꯑꯩꯉꯣꯟꯗꯗꯤ ꯆꯥꯅꯤꯉꯥꯏ ꯈꯛꯇꯅꯤ ꯄꯤꯗꯣꯏꯁꯦ
ꯑꯣ ꯆꯥꯅꯤꯡꯉꯥꯏ ꯑꯣꯏꯅ ꯄꯤꯔꯛꯈ꯭ꯔꯣ ꯑꯇꯣꯞꯄꯅ ꯑꯅꯤ ꯈꯔꯒꯤ ꯆꯥꯅꯕ ꯅꯨꯄꯥꯒꯤꯗꯨꯅ ꯑꯇꯣꯞꯄꯗ ꯅꯤꯈ꯭ꯔꯒꯦ ꯍꯣꯏ ꯍꯣꯏꯅꯤ ꯍꯣꯏꯅꯤ
ꯑꯩꯈꯣꯏꯗꯤ ꯂꯨꯄꯥ ꯇꯔꯥ ꯍꯥꯏꯕꯗꯣ ꯀꯌꯥꯌꯥꯔꯥ ꯈꯪ꯭ꯔ ꯂꯥꯛ ꯇꯔ
ꯑꯣ ꯂꯨꯄꯥ ꯇꯔꯥꯁꯦ ꯂꯥꯛꯇꯔꯥꯔꯥ
ꯍꯣꯏ ꯑꯗꯨꯒꯤꯅꯦ ꯑꯩꯅ ꯇꯔꯥ ꯍꯥꯏꯔꯒ ꯅꯪꯗꯤ ꯉꯥꯎꯈ꯭ꯔꯦꯕ
ꯑꯩꯗꯤ ꯂꯨꯄꯥ ꯇꯔꯥ ꯇꯔꯥ ꯈꯛꯇꯪꯅ ꯈꯜꯂꯤꯅꯦ
ꯑꯗꯨꯅꯤ ꯉꯥꯎꯕꯅꯦꯕ ꯅꯪꯗꯤ ꯑꯗꯨꯝ ꯉꯥꯎꯈꯤꯅꯤ ꯅꯔꯦ ꯀꯟꯅ ꯄꯥꯎ
ꯑꯦꯅꯤꯄꯥꯏꯒ ꯑꯩ ꯀꯌꯥ ꯅꯨꯄꯥꯏꯒꯣ ꯄꯥꯃꯤꯅꯦꯌꯦꯦ
ꯑ ꯇꯂꯦꯗ ꯅꯪꯗꯤ
ꯑꯩꯒꯤ ꯅꯨꯄꯥꯅꯁꯨ ꯇꯥꯛꯑꯦ
ꯑꯩꯁ ꯅꯪꯒꯤ ꯅꯨꯄꯥꯅ ꯀꯗꯥꯏ ꯂꯩꯕ꯭ꯔꯥ
ꯑꯩ ꯅꯨꯄꯥ ꯌꯨꯝꯅ ꯂꯩꯌꯦ
ꯑꯣ ꯐꯩꯌꯦꯀꯣ ꯃꯤꯗꯤ ꯅꯨꯄꯥꯁꯨ ꯂꯩꯈ꯭ꯔꯦ
ꯎꯝ ꯑꯩꯒꯤ ꯏꯆꯥꯅꯨꯄꯥꯗꯨꯅ ꯍꯣꯁꯇꯦꯜꯗ ꯊꯝꯕꯤꯕ ꯀꯣ ꯑꯗꯨ ꯃꯔ ꯇ ꯂꯧꯕ ꯂꯒꯦꯕ
ꯅꯣꯏ ꯅꯪ ꯅꯨꯄꯥ ꯂꯩꯕ꯭ꯔꯣ ꯍꯧꯖꯤꯛ
ꯑꯩ ꯅꯨꯄꯥ ꯂꯩꯌꯦ
ꯑꯣ ꯌꯥꯝ ꯐꯥꯏꯅꯦ
ꯎꯝ ꯑꯂ
ꯀꯔꯤ ꯇꯧꯕ꯭ꯔꯣ
ꯑꯣ ꯑꯩ ꯄꯣꯝꯃꯤ ꯄꯣꯟꯠ ꯌꯦꯡꯉꯒ
ꯅꯣꯏ ꯅꯨꯄꯤꯗꯨꯗꯤ ꯅꯪꯒꯤ ꯅꯨꯄꯤꯗꯨꯗꯤ ꯌꯥꯝ ꯁꯥꯊꯤꯍꯦ
ꯑꯦ ꯀꯔꯤꯒꯤ ꯁꯥꯊꯤꯕ꯭ꯔꯥꯒꯤ ꯅꯨꯄꯤꯗꯣ
ꯑ
ꯑꯩꯒꯤ ꯅꯨꯄꯤꯗꯨꯣ ꯀꯨꯔꯤꯒꯤ
ꯅꯪꯒꯤ ꯅꯪ ꯅꯪꯒꯤ ꯎꯝ ꯑ ꯅꯠꯇꯨꯗꯣ ꯅꯋꯥꯗꯣ ꯅꯠꯇꯨ ꯅꯥꯠꯇꯨꯀꯣ
ꯎ ꯇꯨꯗꯣ ꯑꯣ ꯏꯇꯨꯗꯣ ꯀꯩꯗꯧꯕ
ꯨ ꯅꯠꯇꯨꯗꯨꯗꯤ ꯌꯥꯗ꯭ꯔꯦꯍꯦ ꯃꯤꯒꯤ ꯃꯃꯥꯡꯗ ꯆꯅꯤ ꯍꯥꯏꯥꯏꯣ ꯌꯥꯔꯦ ꯌꯥꯔꯦ
ꯑꯦ ꯀꯔꯤꯒꯤꯔ
ꯌꯥꯝꯀꯣ ꯂꯥꯡꯉꯦꯕ ꯈꯪꯕ꯭ꯔꯥ
ꯄ
ꯍꯣꯏ ꯈꯔ ꯈꯔ ꯇꯥꯛꯄꯤꯌꯣ
ꯑꯥ ꯑꯩꯅ ꯐꯖꯅ ꯐꯖꯅ ꯐꯨꯕꯅꯦ ꯃꯥꯗꯣ ꯑꯁ ꯈꯪꯗꯦ ꯀꯔꯤꯒꯤꯔꯣ ꯑꯗꯨꯝ ꯂꯥꯡꯉꯒ ꯂꯩꯌꯦ ꯐꯣꯟ ꯐꯗꯤꯐꯨꯅ
ꯐꯨꯗꯤ ꯐꯨꯕꯤ ꯀꯅꯣ ꯑꯝ ꯃꯥꯗꯣ ꯄꯨꯔꯗꯤ ꯑꯃꯨꯛ ꯍꯥꯎꯔꯒꯀꯣ ꯆꯩꯥꯏꯕꯤꯌꯣ ꯍꯥꯏꯕꯅꯤ ꯀꯅꯥꯅ ꯊꯣꯛꯑꯣ ꯍꯥꯏꯕ
ꯍꯥꯏꯗꯤ ꯑꯩꯗꯤ ꯍꯦꯛꯇ ꯐꯨꯒꯟꯅꯤꯡꯉꯦ ꯐꯨꯅꯤꯡꯉꯦ
ꯑꯗꯨꯅꯦꯕ ꯅꯪ ꯏꯗꯣ ꯌꯥꯗ꯭ꯔꯦ ꯁꯤꯟ ꯀ꯭ꯔꯣ ꯍꯁꯄꯤ ꯆꯥꯗꯣ ꯆꯠꯂꯒ ꯁꯤꯟꯈ꯭ꯔꯣ ꯅꯪꯒꯤ ꯏꯗꯣ
ꯁꯤꯟꯈ꯭ꯔꯒꯦ ꯑꯩ ꯅꯨꯄꯤꯒ ꯆꯠꯈ꯭ꯔꯒꯦ ꯍꯌꯦꯡ
ꯑꯦ ꯅꯪꯒꯤ ꯅꯨꯄꯤꯒ ꯆꯠꯃꯤꯟꯅꯗꯣꯏꯕ ꯑꯃꯨꯛ
ꯑꯧ ꯆꯠꯃꯤꯟꯅꯉꯅꯤꯅꯣ
ꯍꯣꯏ ꯇ ꯃ ꯅꯒꯗꯕꯅꯤ ꯅꯀꯣ ꯅꯠꯇꯨꯒꯗꯤ ꯍꯤꯡꯕ ꯉꯝꯗꯦꯕ ꯑꯗꯨ ꯑꯗꯨ ꯅꯦꯕ
ꯎꯝ
ꯃꯥ ꯌꯥꯎꯗ꯭ꯔꯗꯤ ꯍꯤꯡꯕ ꯉꯝꯗꯕ ꯅꯨꯄꯥ ꯑꯁꯤꯗꯤ ꯌꯥꯝ ꯐꯩꯅꯦ
ꯅꯪꯒꯤ ꯅꯨꯄꯥꯗꯤ
ꯑꯦꯂ ꯍꯣꯡꯟ꯭ꯔꯤ ꯏꯗ
ꯑꯣ ꯀꯔꯤꯒꯤꯔꯣ ꯍꯧꯖꯤꯛ ꯄꯣ ꯂꯨꯣꯡꯗꯕꯗꯣ ꯆꯍꯤ ꯌꯥꯝꯗ꯭ꯔꯦ ꯑꯣꯍꯣ ꯑꯣ ꯑꯣ ꯍꯣ
ꯑꯉꯥꯡꯅꯦ ꯑꯩꯈꯣꯏꯗꯤ ꯅꯣꯏ ꯑꯍꯟꯁꯤꯡꯗꯤ ꯂꯨꯍꯣꯡꯈ꯭ꯔꯦꯅ
ꯎꯝ ꯍꯣꯏ ꯍꯣꯏ ꯀꯅꯥ ꯀꯅꯥꯣ ꯍꯥ
ꯈ꯭ꯔꯦ ꯑꯩ ꯑꯉꯥꯡ ꯑꯣꯏꯌꯦ ꯑꯗꯣ ꯅꯪꯗꯤ ꯑꯍꯟ ꯑꯣꯏꯈ꯭ꯔꯦꯗꯅ
ꯎꯝ ꯑꯩꯅ ꯐꯥꯔꯒ ꯂꯧꯕꯤꯕꯅꯤꯅ ꯃꯥꯕꯨ ꯀꯗꯔ ꯇꯧꯔꯒ ꯂꯧꯕ
ꯑꯗꯨꯗ ꯀꯃꯥꯏꯅ ꯇꯧꯕ꯭ꯔꯅꯦ ꯁ
ꯃꯥꯗꯣ ꯌꯥꯏꯑꯕ ꯑꯩꯅ ꯂꯥꯛꯑꯣ ꯍꯥꯏꯔꯒ ꯁꯥꯔꯒ ꯃꯥꯁꯨ ꯂꯥꯛꯄ ꯁꯥꯕꯅꯦꯕ ꯑꯗꯨ ꯑꯩꯅ ꯄꯨꯕꯤꯈ꯭ꯔꯕ ꯑꯌꯨꯝꯗꯪ
ꯑꯣꯏꯒꯦꯔ
ꯎꯝ ꯃꯤꯊꯥꯏ ꯂꯩꯕꯤꯕ ꯑ
ꯀꯔꯤ ꯃꯤꯊꯥꯏ ꯂꯩꯕꯤꯕ꯭ꯔꯥ
ꯍꯨ
ꯌꯥꯝ ꯃꯥꯜꯂꯦ ꯅꯪꯒꯤ ꯅꯨꯄꯤꯗꯣ
ꯑꯣ ꯃꯥꯁꯤ ꯀꯣꯐꯤ ꯀꯣ ꯂꯩ ꯂꯩꯕꯕꯤꯈꯅ ꯄ
ꯑꯗꯨꯗꯤ ꯅꯨꯄꯥ ꯑꯃꯅ ꯑꯃꯨꯛ ꯀꯣꯐꯤ ꯀꯣꯞ ꯄꯤꯔꯗꯤ ꯌꯥꯗꯧ ꯃꯥꯜꯂꯦꯕꯣ
ꯑꯦ ꯌꯥꯔꯣꯏ ꯌꯥꯔꯣꯏꯅ ꯁꯦꯝꯈ꯭ꯔꯕꯅꯦ ꯃꯥꯗꯣ
ꯀꯔꯤ ꯀꯃꯥꯏꯅ ꯁꯦꯝꯕ꯭ꯔꯥ ꯑꯃꯃꯣ ꯑꯗꯨꯗꯤ
ꯑꯣꯐꯤ ꯀꯗ ꯍꯥꯞꯄꯅꯤꯅꯦ
ꯀꯗꯥꯏ ꯂ
ꯀꯁꯤ ꯀꯣ ꯂꯩꯕꯗ
ꯑꯁ ꯇꯞꯅ ꯅꯣꯛꯑꯣꯒꯔꯤꯔꯥ ꯂꯣꯏꯅ ꯇꯥꯈ꯭ꯔꯦ ꯁꯤꯗꯤ ꯅꯠꯇꯨꯗꯒꯤ ꯍꯦꯜꯂꯦꯗ ꯅꯪꯁꯦ
ꯑꯣ ꯑ ꯑꯩ ꯑꯩ ꯅꯣꯛꯄ ꯅꯠꯇꯦꯗ ꯑꯩ ꯏꯇꯨꯗ ꯅꯥꯀꯟꯗꯒꯤ ꯅꯣꯛꯄꯅꯦ
ꯑꯁ ꯅꯪꯦꯅꯠꯇꯨ ꯐꯨ ꯑꯗꯨꯗꯦ ꯃꯤꯀꯣ ꯃꯤꯒ ꯋꯥꯔꯤ ꯁꯥꯔꯒ ꯀꯔꯤꯒꯤ ꯑꯗꯨꯃꯥꯏꯅ ꯅꯣꯛꯄ꯭ꯔꯣ
ꯃꯥꯁꯤ ꯈꯔ ꯀꯣꯛ ꯆꯥꯛꯈ꯭ꯔꯕꯅꯦꯕ
ꯑꯗꯨꯅꯦ ꯑꯗꯨꯅꯅꯦ ꯍꯤꯗꯥꯛꯇꯁꯨ ꯃꯇꯝ ꯆꯥꯅ ꯄꯤꯕꯤꯌꯣ
ꯁꯥꯔꯤꯉꯩꯗ ꯀꯃꯥꯏꯅ ꯇꯧꯕ꯭ꯔꯥ ꯃꯥꯁꯦ ꯃꯥ ꯅꯨꯄꯥ ꯀꯔ ꯀꯔ ꯈꯪꯅꯕ꯭ꯔꯥ
ꯑꯁ ꯅꯪꯒꯤꯗ ꯇꯨꯗꯨꯗꯤꯀꯣ ꯑꯜꯂ ꯍꯥꯏꯔꯅꯨ ꯍꯥꯏꯔꯅꯨ ꯅꯨꯄꯥ ꯉꯥꯛꯇ ꯀꯣꯜ ꯇꯧꯕꯅꯦ ꯃꯥꯗꯣ ꯋꯥꯔꯤꯔꯤ ꯁꯥꯥꯕꯅ ꯍꯣꯏ ꯑꯗꯨꯗ ꯅꯪꯕꯨ ꯄꯪꯉꯦꯕ ꯑꯗꯨ ꯅꯇꯨꯗꯣ ꯂꯧꯕꯗꯣ ꯃꯤꯅ ꯍꯥꯏꯔꯒ ꯇꯥꯗꯕ ꯅꯪꯗꯤ ꯌꯥꯔꯔꯣꯏ
ꯑꯗꯨ ꯍꯧꯖꯤꯛꯇꯤ ꯀꯔꯤꯁꯨ ꯇꯧꯗ꯭ꯔꯦ ꯑꯩꯒꯤ ꯈꯨꯠꯇ ꯂꯩꯈ꯭ꯔꯕꯅꯤꯅ
ꯍꯣꯏ ꯍꯣꯏ ꯑꯗꯨꯅꯤꯗ ꯑꯗꯨꯅꯤꯗ ꯄꯩꯁꯥ ꯄꯥꯏꯕꯅꯤꯅꯦꯀꯣ ꯑꯗꯨꯝ ꯁꯦꯝꯕ ꯌꯥꯕꯅꯦ
ꯌꯥꯏꯌꯦ ꯌꯥꯏ ꯃꯥꯅ ꯅꯪꯉꯣꯟꯗ ꯄꯩꯁꯥ ꯍꯪꯕ ꯁꯥꯕ꯭ꯔꯥ
ꯍꯉꯦ ꯅꯪꯉꯣꯟ ꯅꯪꯉꯣꯟꯗ ꯂꯩꯔꯝꯒꯅꯦꯕ ꯑꯗꯨꯅ ꯑꯩꯅ ꯎ ꯅꯆꯥꯅꯨ ꯅꯨꯄꯥꯒꯤ ꯑꯣꯏꯔꯗꯤ ꯄꯤꯅꯤꯡꯗꯦꯗ ꯍꯥꯏꯕ
ꯎꯝ
ꯂꯥꯛ ꯃꯥ ꯍꯪꯉꯦ ꯇꯥꯕ꯭ꯔꯣ
ꯎꯝ
ꯅꯪ ꯏꯅ ꯇꯨꯗꯣ
ꯑꯃ ꯍꯪꯉꯤ
ꯂꯥꯛ ꯑꯃ ꯍꯪꯅꯦꯕ
ꯑꯦꯃꯗꯤ ꯂꯥꯛ ꯑꯃꯗ ꯀꯩꯗꯧꯤꯔꯥ ꯃꯆꯥꯅꯨꯄꯥꯗ ꯄꯤꯈꯤꯔꯥ ꯑꯃꯨꯛ ꯃꯥꯡꯍꯟꯈꯤꯦ ꯈꯔ ꯃꯥꯜꯜꯂꯤꯦ ꯃꯥ
ꯍꯣꯏ ꯍꯣꯏ ꯃꯆꯥꯅꯨꯄꯥꯒꯤ ꯁꯤꯖꯤꯟꯅꯅꯤꯉꯥꯏꯅꯤ ꯍꯥꯏꯅꯦ ꯄꯩꯁꯥꯗꯣ
ꯆꯩ ꯋꯥꯠꯄꯅꯦ ꯃꯃꯥ ꯃꯆꯥꯁꯦ ꯈꯪꯕ꯭ꯔꯥ ꯐꯖꯅ ꯐꯨꯗ꯭ꯔꯗꯤ ꯌꯥꯗ꯭ꯔꯦ ꯀꯝꯅ ꯉꯥꯡꯅꯅꯤ ꯈꯪꯗꯦ ꯑꯩ
ꯃꯄꯥꯁꯨ ꯌꯥꯗꯕꯒꯤ ꯑꯣꯏꯔꯛꯎꯅꯤꯗ
ꯌꯥꯏꯌꯦꯦ ꯑꯩ ꯈꯪꯍꯟ ꯈꯪꯍꯟꯗꯕꯤꯗ ꯃꯣꯏ ꯆꯠꯃꯤꯟꯅ ꯀꯔꯤ ꯀꯔꯤꯅꯣ ꯌꯥꯏꯌꯦꯦ ꯌꯥꯏꯑꯦ ꯃꯣꯏꯒꯤ ꯀꯣ ꯃꯃꯥ ꯃ ꯆꯃꯤ ꯎꯝ ꯌꯥꯏꯦ ꯃꯣꯏꯅꯤꯁꯦ ꯇꯨꯃꯤꯟ ꯇꯨꯃꯤꯟꯅ ꯀꯔꯤ ꯀꯔꯤꯅꯣ ꯇꯧꯋꯦꯕ ꯌꯥꯝꯅ ꯑꯩ ꯈꯪꯍꯟꯗꯕꯤꯗ
ꯑꯗꯨꯅꯦ ꯐꯖꯅ ꯇꯥꯛꯄꯤꯌꯣ
ꯎꯝ ꯃꯥꯒꯤ ꯐꯣꯟꯖꯨ ꯑꯣꯅ ꯂꯣꯏꯅ ꯂꯧꯁꯤꯟꯈ꯭ꯔꯅꯤ
ꯅꯪ ꯅꯪ ꯊꯕꯛ ꯃꯐꯝ ꯇꯣꯉꯥꯟꯅꯗꯤ ꯌꯥꯔꯔꯣꯏ ꯃꯣꯏꯅꯤꯗꯣ ꯄꯇꯤ ꯇꯧꯔꯒ ꯀꯣ ꯂ꯭ꯔꯒ ꯅꯩꯔꯅꯤ
ꯄꯨꯈ꯭ꯔꯕ ꯇꯥꯔꯦ ꯃꯊꯪꯗꯗꯤ ꯍꯟꯗꯛ ꯆꯠꯄꯗ
ꯄꯨꯕꯁꯨ ꯌꯥꯏ ꯑꯗꯣ ꯃꯄꯥꯟꯗ ꯊꯣꯛꯑꯒ ꯄꯨꯔꯗꯤ ꯃꯣꯏꯅꯤꯗꯣ ꯄꯩꯁꯥꯗꯣ ꯌꯥꯝ ꯄꯥꯏꯒꯅꯣꯕ ꯑꯩꯅ ꯇꯥꯕ ꯑꯩꯅ ꯍꯥꯏꯕ ꯇꯥꯎꯕꯀꯣ
ꯇꯥꯏꯕ ꯇꯥꯏꯕ
ꯃꯣꯏꯅꯤꯗꯣ
ꯑꯥ
ꯅꯪꯒ ꯃꯄꯥꯟꯗ ꯊꯣꯛꯂꯒ ꯂꯩꯔꯗꯤ ꯄꯩꯁꯥꯗꯣ ꯌꯥꯝ ꯆꯪꯒꯅꯤ ꯅꯪ ꯋꯥꯅꯤꯉꯥꯏꯅꯦ ꯌꯨꯝꯗ ꯊꯝꯕꯤꯈ꯭ꯔꯣ
ꯌꯨꯝꯗ ꯊꯝꯃꯒ ꯅꯨꯄꯥ ꯑꯇꯣꯞꯄ ꯀꯣꯏꯈ꯭ꯔꯗꯤ
ꯑꯦꯁ ꯑꯃꯨꯛ ꯀꯤꯌꯦꯅꯦ
ꯎꯝ ꯀꯤꯌꯦꯅꯦ ꯃꯥꯖꯦ ꯈꯔ ꯌꯥꯝꯅ ꯂꯥꯡꯉꯤꯅꯦ
ꯍꯣꯏ ꯂꯥꯡꯕꯕꯨꯗꯤ ꯂꯥꯡꯉꯦꯕ ꯑꯗꯣ ꯅꯪ ꯇꯛ ꯇꯥꯛꯄꯤꯈ꯭ꯔꯦ ꯍꯥꯏꯕ ꯅꯠꯇ꯭ꯔꯣ
ꯇꯥꯛꯄꯤꯌꯦ ꯐꯖꯅ ꯇꯥꯛꯄꯤꯕꯅꯦ ꯀꯃꯥꯏꯅ ꯑꯃꯨꯛ ꯍꯟꯒꯦꯔꯥ ꯈꯪꯗ꯭ꯔꯦ
ꯑꯗꯨ ꯑꯗꯨ ꯌꯥꯔ ꯇꯞꯄꯤ ꯏꯗꯗꯗꯨꯨ ꯏꯟꯒꯦꯅꯤꯅ
ꯎꯝ ꯋꯥ ꯐꯖꯅ ꯉꯥꯡꯉꯗꯤ ꯏꯟꯕꯅꯤ ꯏꯜꯂꯦ ꯏꯜꯂꯦ
ꯏꯟꯗꯦ ꯑꯁ ꯐꯨꯋꯣ ꯑꯗꯨꯗꯤ
ꯎꯝ ꯇꯨꯃꯤꯟ ꯇꯨꯃꯤꯟꯅ ꯀꯔꯤ ꯀꯔꯤ ꯇꯧꯕ꯭ꯔꯥꯁꯨ ꯈꯪꯗꯦ ꯐꯖꯅ ꯐꯨꯒꯤ
ꯃꯥꯒꯤ ꯃꯊꯨꯟꯗꯀꯣ ꯀꯩꯅꯣ ꯇꯧꯕ ꯁꯦꯠ ꯇꯧꯔꯨꯕ
ꯑꯦ
ꯍꯥꯏꯕ꯭ꯔꯥ
ꯎꯝ
ꯑꯗꯨꯝ ꯐꯨꯕꯅꯦ ꯃꯥꯒꯤ ꯃꯊꯟꯗ ꯅꯨꯡꯉꯥꯏꯕꯅꯦ ꯐꯨꯕ
ꯑꯗꯨꯝ ꯐꯨꯕꯤꯕꯅꯦ ꯍꯨꯔꯣꯏꯅ
ꯍꯣꯏ
ꯑꯗꯨꯗ ꯇ ꯅꯪ ꯎꯝ ꯑꯗꯨꯗ ꯈꯛꯇꯪ ꯐꯨꯏꯌꯦ ꯑꯇꯩꯗꯤ ꯐꯨꯗꯦ
ꯑꯁ ꯐꯨꯒꯦꯗꯤ ꯍꯥꯏꯔꯦ ꯐꯖꯅ
ꯐꯖꯅ ꯐꯨꯕꯅꯦ ꯑꯗꯨꯒꯤ ꯄꯥꯔꯠꯇꯨꯅ ꯍꯦꯟꯅ ꯅꯨꯡꯉꯥꯏꯕ ꯐꯨꯕꯗꯣ
ꯑꯇꯣꯞꯄꯗꯤ ꯀꯪꯉꯦꯗ ꯑꯗꯨꯗꯤ ꯈꯔ ꯅꯣꯏꯕꯒꯤ ꯍꯕꯗ ꯅꯨꯡꯉꯥꯏꯌꯦꯕ
ꯆꯨꯝꯕ ꯆꯨꯝꯃꯦ ꯆꯨꯝꯃꯦ
ꯎꯝ
ꯅꯣꯏꯕꯨ ꯍꯧꯖꯤꯛ ꯀꯔꯤ ꯀꯔꯤ ꯇꯧꯕ꯭ꯔꯣ
ꯑꯁ ꯑꯩꯈꯣꯏꯗꯤ ꯑꯩꯗꯤ ꯊꯕꯛ ꯑꯁ ꯑꯉꯥꯡ ꯑꯅꯤꯖꯦ ꯂꯥꯏꯔꯤꯛ ꯇꯥꯛꯄꯗ ꯁꯤꯒꯗꯧꯔꯦ ꯑꯩꯒꯤ ꯅꯨꯄꯤꯒꯤ ꯏꯆꯥꯒꯀꯣ ꯂꯥꯏꯔꯤꯛ ꯇꯥꯛꯄ ꯑꯗꯨ ꯃꯣꯏꯅꯤꯁꯦ ꯁꯤꯔꯦ
ꯅꯨꯄꯤꯒ ꯅꯆꯥꯥꯒ ꯇꯥꯛꯃꯤꯟꯅꯕ꯭ꯔꯣꯅꯦ
ꯎꯝ ꯇꯥꯛꯏꯅꯦ ꯑꯃꯁꯨ ꯑꯉꯥꯡ ꯑꯣꯏꯅ ꯑꯣꯏꯕꯅꯤꯅꯦꯀꯣ
ꯑꯁ ꯃꯥꯁꯨ ꯀꯣꯂꯦꯖ ꯀꯥꯕ꯭ꯔꯥ
ꯎꯝ ꯅꯨꯄꯤꯁꯨ ꯀꯣꯂꯦꯖ ꯀꯥꯔꯤꯕꯅꯤꯅ ꯎꯄꯥꯏ ꯂꯩꯇꯦ ꯑꯅꯤꯃꯛ ꯇꯥꯛꯇ꯭ꯔꯗꯤ
ꯑꯣ
ꯑꯩꯅ ꯁꯨ